ꯍꯥꯑꯣ ꯇꯥꯏ ꯑꯦ
ꯀꯩꯗꯧꯔꯝꯃꯤꯅꯣ ꯍꯧꯖꯤꯛꯄꯑꯣ
ꯑꯩꯁꯦ ꯄꯊꯥꯔꯤ
ꯎꯝ ꯑꯩꯁꯨ ꯃꯆꯥ ꯉꯥꯏꯍꯥꯛꯇꯪ ꯁꯨꯝ ꯄꯣꯊꯥꯔꯝꯃꯤꯅꯦ ꯃꯤ ꯈꯔ ꯉꯥꯏꯅꯕ ꯑꯣꯏꯅ ꯅꯨꯡꯁꯤꯠ ꯈꯔ ꯁꯤꯜꯂꯛꯑꯦ ꯅꯨꯡꯉꯥꯏꯑꯦ ꯁꯥ ꯉꯥꯏꯍꯥꯛꯇꯪ ꯑꯩ ꯃꯈꯥꯗ ꯀꯨꯝꯃꯨꯕꯅꯦꯕꯀ ꯁꯥ ꯑꯃ ꯎ
ꯑꯣ ꯀꯩꯅꯣ ꯇꯧꯗꯦ ꯑꯩꯈꯣꯏꯁꯨ ꯉꯁꯤꯗꯤ ꯊꯕꯛꯇꯣ ꯁꯨꯗꯕ ꯑꯗꯨꯒꯤ ꯄꯣꯊꯥꯔꯦ ꯄꯣꯊꯥꯔꯦ ꯍꯥꯏꯁꯤꯁꯨ ꯀꯨꯏꯗ꯭ꯔꯤꯗ ꯂꯣꯏꯕ ꯅꯨꯡꯉꯥꯏꯔꯤꯗ ꯏꯃꯨꯡ ꯃꯅꯨꯡꯒꯤ ꯊꯕꯛ ꯃꯀꯨꯞ ꯃꯇꯥ ꯃꯌꯥꯝ ꯇꯧꯔꯦ ꯑꯗꯒꯤ ꯅꯨꯡ ꯀꯩꯀꯥ ꯍꯣꯟꯖꯟ ꯈꯣꯠꯆꯟꯕ ꯑꯃ ꯇꯧꯔꯦ ꯉꯥꯏꯍꯥꯛ ꯂꯩꯔꯒ ꯆꯦꯛ ꯍꯣꯟꯁꯦꯅ ꯍꯥꯏꯔꯦ ꯆꯦꯛꯇꯨꯁꯨ ꯊꯣꯡꯒꯥꯟꯗ ꯄꯩꯔꯒ ꯂꯩꯌꯦꯕꯀꯣ ꯑꯗ ꯃꯤꯒꯤ ꯂꯝꯕꯤ ꯁꯦꯝꯃꯛ ꯈꯣꯠꯂꯛꯄ ꯇꯧꯕꯗꯨꯗ ꯂꯧꯊꯣꯛꯍꯧꯗ꯭ꯔꯒꯗꯤ ꯑꯩꯈꯣꯏꯗꯅꯤꯗꯅ ꯃꯥꯡꯗꯣꯏꯗꯣ ꯑꯗꯨꯒ ꯑꯩꯈꯣꯏ ꯊꯝꯐꯝꯁꯨ ꯂꯩꯇꯕꯒꯤ ꯑꯌꯥꯝꯕꯁꯨ ꯊꯝꯃꯤꯅꯦꯕ ꯑꯗꯨꯕꯨ ꯊꯝꯐꯝ ꯂꯩꯇ꯭ꯔꯒꯁꯨ ꯎꯄꯥꯏ ꯇꯤ ꯍꯧꯖꯤꯛ ꯑꯩꯈꯣꯏ ꯍꯣꯟꯖꯟꯗꯣꯏꯅꯦꯕ ꯆꯥꯛ ꯇꯣꯛꯅꯗ ꯉꯥꯏꯔꯤꯕꯅꯤ ꯉꯥꯏꯍꯥꯛꯇꯪ ꯄꯣꯊꯥꯒꯤꯁꯤ ꯑꯗꯨꯒ ꯉꯥ ꯄꯣꯊꯥꯅꯔꯒ ꯑꯩꯈꯣꯏ ꯄꯨꯂꯞ ꯊꯣꯛꯑꯒ ꯍꯣꯜꯂꯁ ꯌꯥꯝ ꯀꯟꯅ ꯌꯥꯝꯃꯕꯨꯗꯤ ꯑꯣꯏꯗ꯭ꯔꯦ ꯇꯪꯈꯥꯏ ꯑꯃ ꯍꯦꯟꯅ ꯁꯔꯨꯛ ꯑꯍꯨꯝ ꯊꯣꯛꯄꯒꯤ ꯑꯅꯤꯃꯨꯛꯇ ꯁꯤꯖꯤꯟꯅꯈ꯭ꯔꯦꯕ ꯑꯩꯈꯣꯏꯒꯤ ꯊꯕꯛ ꯁꯨꯕꯁꯤꯡꯅ ꯂꯣꯏ ꯁꯤꯖꯤꯟꯅꯈ꯭ꯔꯦꯕꯀꯣ ꯑꯗꯨꯒ ꯁꯔꯨꯛ ꯑꯃꯒ ꯁꯔꯨꯛ ꯑꯃꯒꯨꯝꯕꯩ ꯆꯥꯡ ꯉꯛꯇꯅꯦꯕ ꯋꯥꯠꯍꯧꯔꯤꯁꯦ ꯑꯗꯨꯏꯗꯨꯗꯤ ꯍꯣꯟꯕꯗ ꯀꯩꯁ ꯌꯥꯝ ꯀꯨꯏꯅ ꯆꯪꯉꯨꯔꯦꯕꯀꯣ ꯑꯗ ꯃꯣꯏꯁꯨ ꯍꯧꯖꯤꯛ ꯀꯩꯅꯣ ꯃꯣꯏꯁꯨ ꯂꯝꯕꯤꯒꯤ ꯅꯨꯡ ꯀꯩꯀꯥ ꯊꯥꯕꯗ ꯌꯥꯝ ꯀꯟꯅ ꯇꯧꯅꯔꯤꯕ ꯍꯧꯖꯤꯛ ꯉꯁꯤꯃꯛ ꯍꯦꯛꯇ ꯃꯣꯏ ꯀꯣꯏꯂꯥꯁ ꯊꯥꯗꯧ ꯅꯠꯇꯕꯅꯤꯅ ꯉꯁꯤ ꯃꯅꯨꯡꯗꯗꯤ ꯑꯩꯈꯣꯏꯅ ꯁ ꯁꯨꯡꯁꯣꯏ ꯁꯣꯏꯗꯅ ꯂꯧꯊꯣꯛꯑꯁꯦꯅ ꯑꯗꯨꯃꯥꯏꯅ ꯇꯧꯔꯒ ꯇꯧꯅꯔꯤ ꯉꯥꯛ ꯂꯩꯔꯒꯗꯤ ꯍꯣꯜꯂꯅꯤ ꯍꯧꯖꯤꯛꯐꯥꯎꯒꯤ ꯑꯣꯏꯅꯗꯤ ꯉꯍ ꯄꯣꯊꯥꯅꯔꯤ
ꯑꯗꯣ ꯀꯩꯅꯣꯗꯤ ꯆꯦꯛ ꯈꯛꯇ ꯉꯥꯏꯔꯕ ꯍꯣꯟꯗꯧꯁꯦ ꯁꯨꯝ ꯅꯨꯡ ꯂꯩꯉꯣꯏ ꯑꯇꯣꯞꯄꯁꯨ ꯌꯥꯎꯕ꯭ꯔꯣ ꯑꯗꯨꯒ ꯑꯇꯣꯞ ꯑꯇꯣꯞꯄ ꯍꯥꯏꯕꯗꯤ ꯆꯦꯛ ꯈꯛ ꯑꯣꯏꯕ꯭ꯔꯥ ꯃꯥꯒꯤ ꯆꯪꯒꯗꯕ ꯎꯄꯥꯛꯥꯛ ꯅꯨꯡꯄꯥꯛꯁꯨ ꯂꯩꯕ꯭ꯔꯥ ꯀꯩꯀꯩ ꯀꯩꯀꯩ ꯂꯩꯒꯦ
ꯕꯥꯛꯇꯤ ꯂꯩꯇ꯭ꯔꯦ ꯎꯕꯥꯛꯇꯤ ꯍꯥꯟꯅ ꯍꯣꯟꯖꯤꯜꯂꯒ ꯑꯗꯨꯝ ꯊꯝꯃꯦꯕꯀꯣ ꯁꯨꯃꯥꯡ ꯃꯆꯗ ꯑꯗꯨꯒ ꯂꯩꯉꯣꯏꯁꯨ ꯂꯩꯉꯣꯏꯁꯨ ꯍꯟꯖꯟꯕꯗꯨ ꯂꯣꯏꯈ꯭ꯔꯦ ꯑꯗꯨꯒ ꯁꯤꯖꯤꯟꯅꯕꯕꯨ ꯂꯣꯏꯁꯤꯜꯂꯛꯑꯦ ꯍꯜꯂꯤꯉꯣꯏꯗꯤ ꯑꯗꯨꯒ ꯅꯨꯡ ꯑꯃꯨꯛ ꯏꯅꯧ ꯅꯧꯅ ꯉꯍꯥꯟ ꯂꯧꯕꯅꯦꯕ ꯅꯨꯃꯤꯠ ꯍꯨꯝꯅꯤꯒꯤ ꯑꯃꯨꯛꯨꯛ ꯑꯗꯨ ꯁꯨꯔꯦ ꯑꯗ ꯃꯥꯁꯨ ꯁꯔꯨꯛ ꯑꯍꯨꯝ ꯊꯣꯛꯄ ꯑꯅꯤꯃꯨꯛꯇꯤ ꯁꯤꯖꯤꯟꯅꯈ꯭ꯔꯦꯕ ꯃꯣꯏ ꯋꯥꯟ ꯐꯥꯏꯚ ꯇꯦꯝ ꯊꯥꯕꯒꯤ ꯑꯗꯨꯗꯨꯒ ꯁꯔꯨꯛ ꯑꯃꯒꯤꯃ ꯆꯥꯡ ꯋꯥꯠꯍꯧꯕꯗꯣ ꯑꯗꯨꯗ ꯑꯩꯈꯣꯏꯅ ꯂꯝꯕꯤꯒꯤ ꯅꯥꯀꯟꯗ ꯇꯞꯅꯅ ꯄꯩꯁꯜꯂꯦꯕ ꯑꯗꯨꯗꯤ ꯃꯣꯏꯅ ꯂꯝꯕꯤ ꯁꯦꯝꯃꯛꯄꯗ ꯀꯩꯁꯨ ꯁꯣꯛꯑꯦꯅ ꯍꯥꯏꯔꯦꯕ ꯑꯩꯈꯣꯏꯅꯁꯨ ꯃꯣꯏꯗ ꯍꯪꯉꯦꯕꯀꯣ ꯑꯗꯨꯒ ꯑꯩꯈꯣꯏꯒꯤ ꯖꯒꯥꯁꯨ ꯑꯣꯏꯔꯤꯕ ꯑꯩꯈꯣꯏꯅ ꯍꯧꯖꯤꯛ ꯊꯝꯃꯤꯕ ꯖꯒꯥꯁꯤ ꯂꯝꯕꯤ ꯑꯣꯏꯇꯥꯔꯁꯨ ꯑꯩꯈꯣꯏꯒꯤ ꯖꯒꯥ ꯍꯥꯏꯕꯗꯤ ꯑꯩꯈꯣꯏꯒꯤ ꯍꯤꯡꯒꯣꯜꯒꯤ ꯑꯦꯂꯥꯀꯥ ꯃꯅꯨꯡꯗ ꯑꯣꯏꯕ ꯉꯁꯥꯏꯒꯤ ꯂꯝꯕꯤꯗ ꯁꯣꯛꯍꯟꯗꯕ ꯄꯣꯠꯅꯦꯕ ꯑꯗꯨꯅ ꯑꯗꯨꯗꯤ ꯍꯣꯜꯂꯔꯣꯏꯕ ꯑꯗꯨꯒ ꯆꯦꯛꯄꯒꯤ ꯁꯨꯝ ꯅꯨꯡꯉꯥꯏꯇ꯭ꯔꯦ ꯑꯗꯨꯝ ꯀꯅꯥ ꯈꯪꯅꯤ ꯁꯨꯝ ꯑꯥ ꯀꯨꯏꯅ ꯊꯝꯖꯤꯜꯂꯛꯑꯕꯅꯤꯅ ꯀꯩꯅꯣꯝ ꯀꯩꯅꯣꯝ ꯃꯈꯣꯏꯁꯨ ꯑꯗꯨꯝ ꯆꯦꯛꯁꯤꯟꯗꯕꯅꯤꯅ ꯑꯗꯨꯝ ꯑꯃꯅ ꯑꯃꯨꯛ ꯄꯥꯏ ꯑꯃꯅ ꯑꯃꯨꯛ ꯄꯥꯏ ꯑꯗ ꯂꯝꯕꯤꯗ ꯂꯩꯈꯣꯝ ꯊꯣꯛꯄꯅꯤꯅ ꯑꯃꯃꯨꯛ ꯊꯥꯖꯤꯜꯂꯒ ꯈꯣꯡꯅ ꯆꯠꯄꯗ ꯅꯨꯡꯉꯥꯏꯅꯕ ꯍꯥꯏꯅ ꯁꯤ ꯁꯦꯝꯕ ꯈꯣꯠꯄ ꯑꯃ ꯇꯧꯅꯩꯌꯦꯕꯀꯣ ꯑꯗꯨꯗꯨꯅ ꯀꯥꯟꯅꯗꯦ ꯑꯗꯨꯝ ꯍꯣꯟꯖꯜꯂꯁꯦꯅ ꯋꯥꯔꯁꯨ ꯋꯥꯔꯅ ꯉꯁꯤ ꯊꯕꯛꯁꯨ ꯁꯨꯗꯕꯅꯤꯅ ꯍꯟꯖꯤꯟꯁꯦꯅ ꯍꯥꯏꯅꯔꯦ ꯑꯗꯣ ꯍꯣꯔꯣꯏ ꯅꯨꯡꯗꯥꯡ ꯋꯥꯏꯔꯝꯒꯨꯝꯕꯗ ꯊꯕꯛ ꯁꯨꯔꯛꯇꯧ ꯃꯥꯜꯂꯦ ꯑꯩꯈꯣꯏ ꯗꯥꯁꯨ ꯃꯥ ꯍꯧꯖꯤꯛꯐꯥꯎꯇꯗꯤ ꯄꯣꯊꯥꯔꯤ
ꯑꯗꯣ ꯑꯁ ꯅꯣꯏꯒꯤꯗꯣ ꯍꯧꯖꯤꯛꯇ ꯋꯥꯕ ꯑꯩꯈꯣꯏꯒꯤꯅ ꯑꯃꯨꯛ ꯍꯥꯟꯅꯒꯤ ꯑꯔꯤꯕ ꯌꯨꯝꯗ ꯂꯩꯔꯤꯕꯗꯤ ꯈꯔ ꯀꯩꯅꯣ ꯇꯧꯔꯒꯁꯨ ꯄꯨꯔꯥ ꯍꯥꯏꯕꯗꯤ ꯁꯤꯗꯣꯛꯄ ꯅꯠꯇ꯭ꯔꯕꯅꯤꯅ ꯑꯗꯨ ꯗ ꯂꯩꯔꯤꯕꯅꯤꯅ ꯑꯩꯈꯣꯏꯁꯨ ꯅꯧꯅ ꯁꯥꯔꯛꯄ ꯃꯇꯝꯗ ꯅꯣꯏ ꯍꯧꯖꯤꯛ ꯋꯥꯔꯤꯗꯣ ꯑꯗꯨꯃꯥꯏꯅ ꯑꯩꯈꯣꯏ ꯆꯞ ꯃꯥꯟꯅ ꯋꯥꯔꯛꯇꯣꯏꯅꯤ ꯍꯥꯏꯕꯗꯤ ꯌꯣꯠꯈꯤꯕ ꯃꯉꯥꯏꯔꯦ ꯑꯗꯨꯝ ꯃꯤꯗꯤ ꯑꯗꯨꯝ ꯆꯦꯟꯅꯗꯣꯏꯅꯤꯗꯅ ꯊꯕꯛ ꯁꯨꯕ ꯈꯣꯠꯄ ꯑꯃ ꯑꯃꯗꯣ ꯑꯗꯨꯅ ꯑꯗꯨ ꯂꯥꯛꯀꯅꯤ ꯈꯟꯕꯗ ꯇꯟꯕꯨ ꯇꯜꯂꯦ ꯑꯗꯣ ꯌꯥꯝ ꯊꯨꯕꯒꯤꯗꯤ ꯁꯥꯕꯒꯤ ꯄ꯭ꯂꯥꯟ ꯃꯛꯇꯤ ꯂꯩꯇ꯭ꯔꯤ ꯑꯗꯨꯒ ꯎꯝ ꯃꯇꯝ ꯈꯔꯗꯤ ꯂꯩꯈꯤꯅꯤ ꯈꯜꯂꯦ ꯑꯗꯣ ꯁꯥꯕ ꯍꯧꯒꯠꯂꯛꯄꯗꯁꯨꯅꯦ ꯑꯩꯈꯣꯏꯁꯨ ꯂꯦꯕ ꯍꯧꯖꯤꯀꯥꯟꯁꯦ ꯀꯩꯅꯣ ꯀꯩꯅꯣ ꯇꯣꯡꯗ꯭ꯔꯦꯕ ꯁꯨꯝ ꯑꯇꯩ ꯑꯇꯩ ꯊꯣꯡꯒꯠꯅꯔꯛꯄ ꯒꯤ ꯑꯗꯨꯅ ꯂꯩꯕꯥꯛ ꯈꯔ ꯋꯥꯡꯅ ꯊꯣꯜꯍꯧꯗꯕꯁꯨ ꯌꯥꯔꯣꯏ ꯑꯗꯨꯅꯅꯦ ꯇꯧꯔꯤ ꯑꯁ ꯃꯊꯥ ꯁꯥꯏ ꯇꯧꯔꯤꯁꯦ
ꯑꯁ ꯅꯪ ꯈꯪꯗꯕꯩꯅꯤ ꯀꯣ ꯌꯨꯝ ꯁꯥꯕꯒꯤ ꯋꯥꯕ ꯈꯨꯋꯥꯁꯤꯗꯤꯅꯦ ꯑꯩꯈꯣꯏꯁꯨ ꯍꯥꯟꯅ ꯀꯩꯁꯨ ꯃꯤ ꯇꯧꯕꯗ ꯑꯩꯈꯣꯏꯅ ꯌꯥꯎꯔꯨꯕ ꯅꯠꯇꯝꯅꯤ ꯀꯩꯁꯨ ꯈꯪꯉꯨꯗꯦꯗꯅ ꯍꯧꯖꯤꯛ ꯏꯁꯥ ꯊꯣꯛꯑꯀꯥꯟꯗꯗꯤ ꯄꯥꯜꯂ ꯀꯥꯟꯗ ꯈꯪꯉꯦꯗꯣ ꯈꯨꯋꯥꯝꯅꯤꯍꯦ ꯁꯤꯖꯗ ꯑꯃꯨꯛ ꯂꯣꯏꯁꯟ ꯈꯥꯝꯖꯤꯟꯕ ꯍꯥꯏꯕ ꯑꯃꯁꯁꯨ ꯆꯪꯉꯤ ꯃꯌꯥꯝꯗꯨꯅ ꯁꯨꯔꯝ ꯆꯥꯔꯝꯕ ꯃꯌꯥꯝꯗꯣ ꯂꯣꯏꯁꯟ ꯈꯥꯝꯖꯟꯕ ꯑꯝ ꯇꯧꯗꯣꯔꯤꯕꯅꯤꯗꯣ ꯑꯗꯒꯤ ꯀꯩꯅꯣ ꯑꯩꯈꯣꯏꯅ ꯑꯃꯨꯛ ꯁꯨꯃꯥꯡ ꯈꯪꯗꯦ ꯁꯪꯒꯣꯏ ꯈꯪꯗꯦ ꯃꯔꯥꯡ ꯀꯥꯏꯅ ꯆꯥꯎꯅ ꯂꯩꯔꯒ ꯃꯗꯩꯗ ꯄꯩꯁꯜꯂꯒ ꯍꯣꯜꯂꯣ ꯍꯣꯜꯂ ꯁꯤꯖꯟꯅꯅꯦ ꯁꯨ ꯅꯠꯇꯦꯗꯣ ꯁꯣꯔꯣꯛꯁꯤꯗ ꯑꯃꯨꯛ ꯊꯥꯖꯤꯟꯕꯤꯔꯝꯃꯅꯤ ꯅꯨꯡ ꯂꯩꯉꯣꯏ ꯃꯌꯥꯝꯗꯣ ꯑꯗꯨꯕꯨꯨꯛ ꯑꯩꯈꯣꯏꯅ ꯑꯃꯨꯛ ꯍꯟꯖꯟꯅꯕꯃꯨꯛ ꯍꯣꯠꯅꯅꯤ ꯑꯁ ꯑꯗꯒꯤ ꯑꯍꯥꯟꯕꯒꯤ ꯃꯈꯣꯡ ꯊꯥꯗꯕꯒꯤ ꯃꯈꯣꯡ ꯇꯧꯕꯗꯨꯅ ꯃꯔꯣꯟ ꯑꯃ ꯂꯩꯕꯥꯛ ꯃꯌꯥꯝꯗ ꯃꯈꯣꯡ ꯇꯧꯊꯣꯛꯄ ꯍꯥꯏꯁꯤꯗꯗꯤ ꯑ ꯐꯨꯠ ꯃꯉꯥ ꯇꯔꯨꯛ ꯂꯨꯅ ꯇꯧꯔꯛꯀꯗꯣꯏꯅꯤꯗꯅꯀꯣ ꯑꯗꯨꯒꯤ ꯂꯩꯕꯥꯛ ꯃꯌꯥꯝꯗꯣ ꯑꯃꯨꯛ ꯊꯝꯐꯝ ꯂꯩꯇꯕꯒꯤ ꯅꯥꯀꯟ ꯑꯃꯗ ꯑꯃꯨꯛ ꯍꯣꯟꯖꯤꯜꯂꯤ ꯑꯗꯒꯤ ꯑꯃꯨꯛ ꯍꯣꯟꯗꯣꯛꯏ ꯑꯁ ꯍꯣꯟꯗꯣꯛ ꯍꯣꯟꯖꯤꯟ ꯍꯣꯟꯗꯣꯛ ꯍꯣꯟꯖꯤꯟ ꯊꯕꯛꯁꯦ ꯑꯗꯨꯝ ꯋꯥꯠꯇꯦ ꯅꯨꯡꯇꯤꯒꯤ ꯊꯕꯛ ꯋꯥꯠꯇꯦ ꯍꯥꯏꯖꯅꯤ ꯌꯨꯝ ꯁꯥꯕꯗ ꯑꯗꯨꯅꯅꯦ ꯌꯥꯝꯅ ꯈꯪꯗꯦ ꯊꯕꯛ ꯌꯨꯝꯒꯤ ꯊꯕꯛ ꯆꯥꯞꯄ ꯍꯧꯕꯖꯃꯨꯛ ꯍꯣꯅ ꯑꯗꯨꯒꯤꯁꯨ ꯑꯃꯨꯛ ꯍꯣꯠꯅ ꯑꯗꯒꯤ ꯀꯩꯅꯣꯝ ꯀꯩꯅꯣꯝ ꯗꯣꯛ ꯋꯥꯊꯣꯛ ꯑꯃ ꯊꯣꯛꯂꯛꯄꯩ ꯆꯠꯅꯕꯁꯨ ꯍꯣꯠꯅ ꯑꯁ ꯃꯌꯥꯝꯗꯨ ꯄꯥꯕꯗꯗꯤ ꯑꯝꯇꯕ ꯀꯩꯅꯣ ꯀꯩ ꯍꯥꯏꯅꯤ ꯑꯩꯈꯣꯏꯒꯤ ꯊꯕꯛ ꯌꯥꯝꯃꯟꯗꯅ ꯑꯩꯈꯣꯏꯒꯤ ꯀꯩ ꯍꯥꯏꯅꯤ ꯀꯔꯥꯡ ꯁꯦꯒꯥꯏꯕ ꯀꯥꯏꯕꯗꯣ ꯑꯗꯨ ꯑꯣꯏꯖꯥꯠꯅꯤꯏ
ꯑꯗꯒꯤ ꯀꯩꯅꯣꯁꯨ ꯑꯣꯏꯗꯣꯏꯅꯦ ꯑꯗꯒꯤ ꯃꯤꯔꯣꯟ ꯌꯥꯝꯗꯕꯗꯅ ꯍꯦꯟꯅ ꯋꯥꯗꯣꯏꯅꯦꯕ ꯃꯤꯗꯨꯅ ꯌꯥꯝꯈꯤꯕ ꯇꯥꯔꯗꯤ ꯑꯗꯨ ꯃꯊꯪ ꯃꯊꯪ ꯅꯪꯅ ꯑꯗꯨ ꯇꯧꯔꯣ ꯅꯪꯅ ꯁꯤ ꯇꯧꯔꯣ ꯁꯤ ꯇꯧꯔꯣꯅ ꯁꯤꯟꯗꯣꯛꯅꯕ ꯌꯥꯕꯗꯣ ꯅꯣꯏꯗꯤ ꯃꯤꯔꯣꯟꯁꯨ ꯅꯣꯏꯒꯤꯗ ꯂꯣꯏ ꯁꯨꯝ ꯇꯣꯉꯥꯟꯅ ꯁꯨꯝ ꯆꯥꯟꯅꯈ꯭ꯔꯕꯅꯤꯅ ꯌꯥꯝꯗꯦꯗꯅ ꯅꯣꯏꯁꯨ ꯄꯨꯜꯂꯤꯕ ꯀꯥꯡꯕꯨꯗꯨꯗꯤ ꯃꯤ ꯅꯈꯣꯏꯒꯤ ꯀꯌꯥ ꯃꯔꯤꯔꯣ ꯃꯉꯥꯔꯣ ꯂꯩꯗꯣ ꯅꯣꯏ ꯑꯄꯨꯟꯕ ꯍꯧꯖꯤꯛ
ꯑꯩꯈꯣꯏ ꯃꯉꯥꯅꯦ ꯑꯉꯥꯡ ꯑꯅꯤꯒ
ꯑꯗꯨꯅꯤ ꯑꯉꯥꯡ ꯑꯅꯤꯗꯨꯅꯗꯤ ꯌꯨꯝ ꯁꯥꯕꯩ ꯈꯣꯠꯄꯒꯤ ꯃꯇꯥꯡꯗ ꯀꯩ ꯈꯪꯉꯅꯤ ꯅꯠꯇ꯭ꯔ ꯃꯣꯏꯗꯤ ꯂꯥꯏꯔꯤꯛꯇꯁꯨ ꯑꯗꯨꯝ ꯇꯝꯃꯤꯕꯅꯤꯅ ꯌꯥꯎꯔꯨꯨꯔꯁꯨ ꯌꯥꯔꯨꯅꯨ ꯑꯃꯗꯤ ꯅꯨꯄꯤ ꯃꯆꯥ ꯑꯣꯏꯔ ꯑꯃꯅ ꯅꯨꯄꯥ ꯃꯆꯥ ꯑꯣꯏꯔꯕꯅꯤꯅ ꯃꯣꯏ ꯀꯩꯁꯨ ꯍꯩꯄꯣꯠꯇꯦꯕ
ꯃꯥꯅꯤ ꯃꯣꯏꯗꯤ ꯀꯩꯁꯨ ꯌꯥꯎꯄꯣꯠꯇꯦ ꯑꯩꯈꯣꯏꯅ ꯁꯤ ꯇꯧ ꯍꯥꯏꯕꯗ ꯆꯥ ꯒꯂꯥꯁ ꯑꯃ ꯂꯣꯟꯕ ꯃꯗꯨ ꯃꯉꯥꯏꯔ ꯑꯗꯨꯒꯨꯝꯕ ꯃꯉꯥꯏꯗ ꯃꯣꯏꯗ ꯇꯧꯍꯟꯕꯕꯨ ꯀꯩꯁꯨ ꯍꯩꯕ ꯅꯠꯇꯦꯕ ꯃꯣꯏꯗꯗꯤ ꯑꯗꯨꯗꯨꯅ ꯑꯗꯨꯝ ꯑꯌꯥꯝꯕ ꯁꯛꯇꯤ ꯑꯩꯈꯣꯏꯉꯩꯅ ꯑꯗꯨꯝ ꯋꯥꯔꯦꯗꯅꯀꯣ ꯑꯗꯨꯗꯨꯅ ꯇꯜꯂꯦ ꯍꯌꯦꯡꯁꯤꯅ ꯑꯃꯨꯛ ꯑꯩꯈꯣꯏ ꯇꯩꯅꯃꯒꯤ ꯃꯥꯒꯤ ꯃꯅꯥꯎ ꯅꯨꯄꯥ ꯑꯇꯣꯝꯕꯗꯣ ꯑꯗꯨꯁꯨ ꯃꯥꯏ ꯅꯨꯄꯤꯗꯣ ꯑꯉꯥꯡ ꯎꯅꯗꯣꯏꯅꯦꯅ ꯉꯁꯤꯁꯦ ꯉꯁꯤꯁꯦ ꯍꯣꯁꯄꯤꯇꯥꯜꯗ ꯄꯨꯈꯠꯂꯅꯤ꯫ ꯑꯗꯨꯒ ꯍꯌꯦꯡ ꯑꯌꯨꯛ ꯄꯨꯡ ꯅꯤꯄꯥꯟꯗ ꯑꯃꯨꯛ ꯇꯧꯅꯤ ꯍꯥꯏꯕꯅꯦꯕ ꯃꯣꯏꯒꯤ ꯀꯩꯅꯣꯗ ꯗꯣ ꯎꯝ ꯑꯣꯄꯔꯦꯁꯟꯗꯣ ꯑꯗꯨꯗꯨꯅ ꯃꯥꯗꯣ ꯍꯌꯦꯡꯗꯣ ꯑꯌꯨꯛ ꯉꯟꯇꯥꯁꯨ ꯆꯠꯄ ꯉꯝꯒꯗ꯭ꯔꯥ ꯈꯪꯗꯦꯅ ꯑꯩꯒꯤ ꯏꯃꯨꯡꯗ ꯂꯩꯔꯤꯕ ꯊꯕꯛ ꯊꯧꯔꯝ ꯃꯌꯥꯝꯁꯤꯒ ꯑꯩꯕꯨ ꯆꯠꯄ ꯉꯝꯗꯣꯏꯔꯥ ꯈꯪꯗꯦꯅꯦ ꯉꯁꯥꯏꯗꯤ ꯁꯣꯜꯂꯤꯅꯦ ꯑꯗꯨꯅꯦ ꯃꯥ ꯁꯦ ꯃꯣꯏ ꯃꯌꯥꯝꯅ ꯅꯪ ꯑꯣꯏꯅ ꯂꯦꯛꯄꯤꯔꯣ ꯅꯨꯡꯗꯥꯡꯗꯣꯅ ꯍꯥꯏ ꯍꯥꯏꯕꯅꯦꯕ ꯑꯗ ꯃꯥꯅ ꯑꯩꯗꯤ ꯑꯩ ꯏꯁꯥꯒ ꯉꯝꯗ꯭ꯔꯦ ꯑꯗꯗꯒꯤ ꯌꯨꯝꯒꯤ ꯊꯕꯛ ꯃꯌꯥꯝꯁꯤꯒ ꯑꯩꯗꯤ ꯉꯝꯗꯧ ꯃꯥꯟꯗꯦ ꯉꯝꯗꯧ ꯃꯥꯟꯗꯦ ꯑꯗꯨꯝ ꯍꯟꯖ ꯍꯟ ꯍꯥꯏꯖꯔꯔꯕ ꯅꯦꯕ ꯈꯪꯗ ꯍꯌꯦꯡ ꯍꯌꯦꯡ ꯆꯠꯇꯣꯔꯤꯕ꯭ꯔꯥ? ꯍꯣꯔꯦꯟ ꯆꯠꯇꯣꯔꯤꯕ꯭ꯔꯥ ꯒ꯭ꯌꯥꯟ ꯃꯦꯟ ꯇꯥꯗꯦ ꯑꯗꯨꯁꯨ ꯊꯕꯛꯁꯦ ꯆꯦꯜꯂꯤꯉꯩꯁꯤꯗꯅꯦ ꯊꯧꯗꯣꯛ ꯋꯥꯊꯣꯛ ꯃꯌꯥꯝꯁꯦ ꯂꯥꯛꯀꯅꯨ ꯌꯥ ꯄꯣꯟꯠꯇꯦꯗꯣ ꯑꯗꯨ ꯇꯧꯔꯤꯔꯤꯕ ꯃꯤꯌꯥꯝꯁꯤꯅ ꯉꯔꯥꯡ ꯐꯪꯉꯦ ꯃꯣꯏꯔꯣꯝ ꯃꯄꯥꯝꯂꯣꯝꯒꯤ ꯑꯃꯨꯛ ꯁꯣꯔꯥꯠꯅꯤ ꯆꯠꯂꯨꯔꯤꯗꯣ ꯑꯗꯨꯅ ꯁꯨꯛꯅꯦꯞ ꯂꯦꯞꯇꯦ ꯍꯥꯏꯕ ꯊꯧꯗꯣꯛ ꯋꯥꯊꯣꯛꯁꯨ ꯃꯣꯏꯁꯨ ꯁꯥꯒꯩ ꯅꯥꯇꯩꯗꯤ ꯆꯥꯎꯒ꯭ꯔꯦꯅꯀꯣ
ꯁꯥꯒꯩ ꯃꯥꯅ ꯁꯥꯒꯩ ꯆꯥꯎꯕꯁꯤ ꯊꯧꯗꯣꯛ ꯑꯃ ꯅꯠꯇ꯭ꯔꯒ ꯑꯃ ꯑꯗꯨꯝ ꯊꯣꯛꯂꯛꯀꯅꯤ ꯌꯨꯝ ꯃꯥꯡ ꯀꯩ ꯃꯥꯡ ꯑꯣꯏꯔꯣ ꯑꯃ ꯑꯣꯏꯔꯣ ꯑꯗꯒꯤ ꯃꯤ ꯃꯁꯤꯡ ꯍꯦꯟꯒꯠꯄ ꯑꯣꯏꯔꯣ ꯑꯗꯨꯝ ꯇꯧꯕꯅꯦ ꯑꯗꯒꯤ ꯀꯩꯅꯣꯁꯨ ꯑꯁ ꯈꯪꯗꯦ ꯀꯣꯂꯨꯞꯞ ꯌꯥꯝꯕꯁꯤ ꯑꯗꯨꯝ ꯊꯧꯗꯣꯛ ꯋꯥꯊꯣꯛꯇꯤ ꯑꯗꯨꯝ ꯇꯣꯏꯕꯅꯦ ꯍꯥꯏꯕ
ꯑꯗꯨꯅꯤ ꯍꯥꯏꯖꯩ ꯊꯥꯎ ꯋꯥꯊꯣꯛꯁꯦ ꯑꯁ ꯃꯣꯏꯒꯤꯗꯤ ꯌꯥꯝ ꯊꯤꯅ ꯊꯣꯛꯈ꯭ꯔꯖꯥꯠꯅꯤꯍꯦ꯫ ꯃꯣꯏ ꯁꯥꯒꯩ ꯌꯥꯝ ꯆꯥꯎꯋꯦꯕꯀꯣ ꯃꯣꯏꯒꯤ ꯍꯤꯡꯒꯣꯜ ꯅꯨꯡꯁꯦ꯫ ꯑꯗꯨꯗꯨꯅꯅꯦ ꯃꯣꯏ ꯒꯥꯔꯤ ꯁꯥꯟꯅꯕꯁꯦ ꯑꯁ ꯈꯪꯗꯣꯏꯅꯦ ꯍꯥꯏꯁꯤꯅꯦ ꯈꯨ ꯌꯥꯝ ꯑꯝꯅꯤ꯫
ꯎꯝ
ꯑꯗꯨꯅ ꯊꯧꯗꯣꯛꯇꯨ ꯁꯨꯡ ꯂꯦꯞꯇ꯭ꯔꯦ ꯌꯥꯝ ꯊꯤꯅ ꯀꯨꯝꯏ ꯑꯩꯈꯣꯏꯁꯨ ꯆꯥꯎꯩ ꯂꯩꯖꯩꯅꯦ ꯑꯗꯨ ꯑꯩꯈꯣꯏꯒꯨꯝꯕꯒꯤ ꯑꯅꯤ ꯑꯍꯨꯝꯒꯨꯝꯕꯗ ꯃꯣꯏꯅ ꯆꯥꯎꯔꯤꯁꯦ꯫ ꯑꯩꯈꯣꯏꯁꯨ ꯌꯥꯝꯃꯤꯅꯤ ꯀꯩꯅꯣ ꯑꯩꯈꯣꯏ ꯏꯃꯨꯡꯗ ꯂꯩꯔꯤꯁꯦ ꯑꯩꯈꯣꯏ ꯃꯤꯅꯦ ꯐꯐꯨꯃꯨꯛꯀꯤ ꯃꯌꯥꯅꯤ ꯂꯩꯔꯤꯁꯦ ꯁꯥꯒꯩꯒꯤ ꯅꯠꯇꯕ ꯑꯩꯈꯣꯏ ꯏꯆꯤꯤꯟ ꯏꯅꯥꯎ ꯑꯩꯈꯣꯏꯒꯤ ꯕꯕꯥ ꯏꯃꯥꯅ ꯄꯣꯛꯄꯤꯔꯝꯕ ꯏꯆꯤꯟ ꯏꯅꯥꯎꯁꯤꯡꯁꯤꯒꯤ ꯎꯝ ꯆꯥꯔꯣꯟ ꯁꯨꯔꯣꯟꯁꯤꯡꯁꯦ ꯍꯥꯏꯇꯥꯔꯦꯀꯣ ꯑꯗꯨꯒ ꯁꯤꯁꯤꯗ ꯑꯩꯈꯣꯏ ꯀꯥ ꯍꯣꯏꯒ ꯌꯥꯎꯗ꯭ꯔꯤꯕꯗꯤ ꯑꯗꯒꯤ ꯑꯩꯈꯣꯏꯒꯤ ꯑꯥ ꯑꯩꯈꯣꯏꯒꯤ ꯃꯈꯥ ꯊꯪꯕꯒꯤ ꯑꯩꯈꯣꯏ ꯁꯥꯒꯩꯒꯤ ꯀꯥꯡꯒꯕꯨ ꯑꯃꯛ ꯊꯥꯗ꯭ꯔꯤꯕꯅꯦꯕ ꯑꯩꯈꯣꯏ ꯈ ꯇꯪꯗꯪꯉꯦꯕ ꯅꯨꯡꯗꯤꯠ ꯐꯣꯡꯕ ꯌꯥꯅꯔꯤꯁꯦ
ꯃꯥꯅꯦ ꯑꯗꯣ ꯅꯣꯏꯒꯤꯁꯨ ꯑꯗꯨꯝ ꯖꯒꯥꯗꯤ ꯆꯥꯎꯔꯤ ꯄꯣꯠꯅꯤ ꯑꯗꯣ ꯏꯆꯤꯟ ꯏꯅꯥꯎ ꯌꯥꯝꯕꯅꯤꯅ ꯁꯨꯝ ꯊꯣꯟꯅꯈꯤꯕꯗ ꯌꯥꯝꯗꯕ ꯄꯤꯛꯄꯩ ꯃꯥꯟꯕꯩ ꯋꯥꯅꯦꯕ ꯑꯗꯨꯝ ꯆꯥꯎꯗꯕ ꯅꯠꯇꯦ ꯆꯥꯎꯋꯦ ꯍꯥꯏꯕ
ꯆꯥꯎꯔꯤꯅ ꯀꯩꯅꯣ ꯑꯩꯈꯣꯏꯒꯤ ꯖꯒꯥ ꯇꯔꯨꯛꯅꯤ ꯌꯦꯟꯅꯔꯤꯁꯦ ꯀꯩꯅꯣ ꯑꯩꯈꯣꯏꯅ ꯅꯨ ꯄꯤꯕꯥ ꯇꯔꯨꯛꯀꯤ ꯇꯔꯨꯛ ꯌꯦꯟꯟꯅꯔꯛꯄꯗ ꯀꯌꯥꯝ ꯆꯥꯎꯕ ꯆꯥꯎꯃꯟꯈ꯭ꯔꯦ ꯍꯧꯖꯤꯛ ꯃꯇꯝꯗꯐ ꯑꯩꯅ ꯈꯜꯂꯤꯅꯦ
ꯑꯗꯨꯗꯤ ꯇꯧꯔꯤꯁꯦ
ꯍꯌꯦꯡꯁꯦ
ꯍꯌꯦꯡ ꯅꯠꯇꯦ ꯀꯥꯡ ꯅꯨꯃꯤꯠꯁꯤꯅꯦ ꯑꯩꯅ ꯌꯥꯝ ꯆꯤꯟꯗꯣꯏꯁꯦ ꯑꯌꯨꯛ ꯑ ꯑꯌꯨꯛꯇꯩ ꯃꯩ ꯍꯧꯗꯣꯏꯅꯦ ꯑꯗꯩ ꯑꯃꯨꯛ ꯀꯥꯡ ꯅꯨꯃꯤꯠꯁꯤꯁꯨꯖꯤꯅꯦ ꯀꯃꯥꯏꯅ ꯇꯧꯒꯦ ꯁꯤꯗ ꯑꯌꯨꯛꯁꯤꯗ ꯑꯩꯈꯣꯏꯒꯤ ꯂꯥꯏ ꯄꯥꯜꯂꯤꯁꯨ ꯇꯥꯔꯦꯕ ꯑꯩꯈꯣꯏꯒꯤ ꯑꯗ ꯑꯩꯈꯣꯏꯅ ꯂꯥꯏꯒꯤ ꯂꯨꯛ ꯍꯧꯔꯃꯅꯤ ꯈꯦꯖꯤ ꯀꯩꯀꯩ ꯈꯔ ꯍꯧꯔꯝꯃ ꯀꯠꯂꯝꯃꯅꯤ ꯑꯗꯨ ꯂꯣꯏꯔꯀꯥꯟꯗ ꯑꯃꯨꯛ ꯑꯇꯣꯞꯄ ꯑꯩꯈꯣꯏꯒꯤ ꯑꯩꯅ ꯏꯁꯩ ꯆꯠꯄ ꯆꯠꯀꯗꯕ ꯃꯐꯝꯗꯨꯒꯤ ꯄ꯭ꯔꯣꯒꯥꯥꯝ ꯑꯣꯗꯔ ꯂꯥꯛꯄꯗꯨꯒꯤ ꯑꯗꯨꯒꯤ ꯃꯐꯝꯗꯨꯒꯤ ꯑꯃꯨꯛ ꯃꯣꯏꯒꯤ ꯏꯁꯩꯒꯤ ꯑꯃꯨꯛ ꯆꯠꯇꯣꯏꯅꯦꯕꯀꯣ ꯑꯗꯨ ꯂꯣꯏꯔꯒ ꯍꯜꯂꯛꯑꯀꯥꯟꯗ ꯑꯃꯨꯛ ꯎꯁꯣꯞ ꯆꯦ ꯌꯥꯎꯔꯅꯤ ꯃꯣꯏ ꯃꯣꯏꯗ ꯑꯗꯨꯝ ꯑꯗꯨꯒ ꯍꯦꯛ ꯑꯗꯨ ꯍꯦꯛ ꯂꯣꯏꯕꯒ ꯎꯁꯣꯞꯇꯣ ꯂꯣꯏꯔꯝꯕ ꯑꯔꯥꯊꯤ ꯀꯠꯂꯝꯂꯒ ꯆꯥꯛ ꯆꯥꯕ ꯌꯥꯎꯗꯕꯤꯗ ꯖꯔ ꯂꯥꯎ ꯂꯥꯛꯑꯒ ꯑꯩꯈꯣꯏꯁꯦ ꯀꯩꯅꯣꯗ ꯑꯃꯨꯛ ꯑꯩꯈꯣꯏꯁꯤ ꯑꯃꯨꯛ ꯀꯥꯡ ꯆꯤꯡꯊꯣꯛꯄꯒꯤ ꯑꯃꯨꯛ ꯆꯠꯂꯟꯅꯤ ꯑꯗꯨ ꯍꯜꯂꯛꯑꯒ ꯑꯃꯨꯛ ꯌꯨꯝꯗ ꯀꯥꯏꯅ ꯊꯪꯗ ꯅꯨꯡꯊꯤꯟꯜꯂꯛꯑꯅꯤꯕꯀꯣ ꯑꯗꯨꯒ ꯅꯨꯡꯊꯤꯟ ꯍꯜꯂꯛꯀꯥꯟꯗ ꯑꯃꯨꯛ ꯅꯨꯃꯤꯗꯥꯡ ꯅꯨꯃꯤꯗꯥꯡ ꯋꯥꯏꯔꯝ ꯌꯧꯔꯛꯄꯗ ꯑꯩꯈꯣꯏꯒꯤ ꯀꯥꯡ ꯆꯤꯡꯕ ꯃꯐꯝꯗꯧ ꯑꯃꯨꯛ ꯆꯠꯂꯅꯤ ꯑꯗꯨꯒ ꯍꯜꯂꯛꯄꯗꯗꯤ ꯅꯨꯃꯤꯗꯥꯡꯁꯦ ꯄꯨꯡ ꯀꯩꯅꯣ ꯇꯥꯗꯣꯏꯅꯦ ꯄꯨꯡ ꯅꯤꯞ ꯄꯥꯟ ꯇꯥꯕ ꯌꯥꯏ ꯃꯥꯄꯟ ꯇꯥꯕ ꯌꯥꯏ ꯑꯗꯨ ꯂꯣꯏꯛꯄꯗ ꯏꯁꯥꯁꯦ ꯄꯣꯗ꯭ꯔꯣꯛ ꯇꯥꯗꯣꯏꯕ ꯑꯗꯨꯒ
ꯑꯗꯨꯅꯤ ꯍꯥꯏꯗꯤ ꯅꯪ ꯍꯧꯖꯤꯛꯀꯤ ꯊꯕꯛ ꯃꯌꯥꯝꯗꯨꯗꯤ ꯈꯨꯌꯥꯝ ꯑꯝꯅꯤꯍꯦ ꯑꯃꯃꯝꯇꯪ ꯑꯩꯅ ꯄꯥꯊꯣꯔꯛꯄꯗꯗꯤ ꯃꯥꯏ ꯄꯦꯝꯃ ꯑꯗꯨꯏ ꯃꯊꯪꯗ ꯑꯃ ꯑꯗꯨꯏ ꯃꯊꯪꯗ ꯑꯃꯗ ꯄꯔꯦꯡ ꯁꯥꯅ ꯂꯦꯡꯉꯒ ꯑꯩꯈꯣꯏꯒꯤ ꯀꯩꯅꯣ ꯇꯧꯔꯒ ꯀꯩ ꯍꯥꯏꯅꯤ ꯎꯝ ꯊꯧꯗꯣꯛ ꯋꯥꯊꯣꯛ ꯃꯌꯥꯝꯗ ꯄꯔꯦꯡ ꯂꯦꯡꯉꯒ ꯂꯩꯕꯒꯤ ꯐꯤꯕꯝꯅꯦꯕ ꯅꯪꯒꯤ ꯃꯑꯣꯡꯗꯨꯗꯤ ꯁꯨꯛꯁꯪ ꯍꯦꯛ ꯁꯪ ꯈꯪꯗꯕꯩ ꯃꯑꯣꯡꯅꯦ ꯑꯗꯨ ꯅꯨꯃꯤꯠꯇꯨꯃ ꯅꯪꯒꯤꯗꯨꯗꯤ
ꯃꯥꯅꯦ ꯑꯗꯨꯒ ꯀꯥꯡ ꯑꯍꯧꯕ ꯑꯔꯣꯏꯕꯕꯁꯤꯅ ꯍꯦꯟꯅ ꯆꯤꯜꯂꯦ ꯃꯔꯛꯇꯤ ꯍꯥꯏ ꯍꯦꯅ ꯆꯤꯜꯂꯒꯁꯨ ꯈꯔ ꯈꯔꯕꯨ ꯇꯥꯏꯃꯤꯡ ꯑꯃ ꯂꯩꯔ ꯈꯥꯏꯗꯣꯛꯄ ꯌꯥꯔꯤꯌꯦ ꯑ ꯈꯪꯗꯕ ꯃꯤꯅꯗꯤ ꯀꯥꯡ ꯅꯨꯃꯤꯠꯇ ꯀꯣꯏꯔꯛꯀꯦ ꯀꯥꯡ ꯑꯔꯣꯏꯕ ꯅꯨꯃꯤꯠꯇ ꯀꯣꯏꯔꯛꯀꯦ ꯈꯦꯠꯆ ꯆꯥꯖꯦ ꯑꯗꯨꯗꯣ ꯍꯥꯏꯔꯛꯇꯦ ꯀꯥꯏꯁꯣ ꯃꯤꯅꯗꯤ ꯁꯨꯝ ꯍꯥꯏꯔꯛꯄꯗꯣ ꯂꯛꯅꯕꯣꯏ ꯂꯥꯛꯄꯣꯏ ꯑꯗ ꯑꯩꯅ ꯑꯩꯒꯤ ꯗ꯭ꯌꯨꯇꯤꯁꯤꯅꯅꯦ ꯑꯩꯒꯤ ꯁꯤꯟꯐꯝꯁꯤꯅꯅꯦ ꯍꯥꯏꯕ ꯑꯩꯁꯨ ꯀꯨꯏꯔꯦ ꯀꯥꯡ ꯅꯨꯃꯤꯠꯇꯒ ꯀꯣꯏꯕ ꯆꯠꯄ ꯈꯣꯠꯄ ꯑꯗꯒꯤ ꯆꯤꯡꯌꯥ ꯇꯝꯌꯥꯗ ꯆꯠꯄ ꯒꯥꯔꯤ ꯑꯃ ꯆꯆꯥ ꯑꯣꯏꯔꯣ ꯑꯆꯧꯕ ꯑꯣꯏꯔꯣ ꯏꯃꯥꯟꯅꯕ ꯏꯃꯥꯟꯅꯕꯤ ꯍꯧꯔꯒ ꯀꯣꯏꯕ ꯆꯕꯗ ꯆꯠꯈꯤꯗꯕ ꯑꯩꯈꯣꯏꯗꯤ ꯆꯍꯤ ꯉꯁꯤꯗꯒꯤꯩ ꯊꯥꯔꯒ ꯆꯍꯤ ꯇꯔꯥꯃꯔꯤ ꯇꯔꯥꯃꯉꯥ ꯍꯦꯜꯂꯕꯅꯤ ꯀꯩꯅꯣ ꯑꯩꯅ ꯏꯁꯩꯒꯤ ꯂꯥꯏꯟ ꯏꯁꯩꯒꯤ ꯂꯝꯕꯤꯁꯤꯗ ꯆꯪꯉꯛꯄꯗꯒꯤ ꯎꯄꯥꯏ ꯂꯩꯇꯕ
ꯃꯥꯅꯦ ꯃꯥꯅꯦ ꯑ ꯍꯣ ꯐꯔꯦ ꯐꯔꯦ ꯑꯗꯨꯗꯤ ꯅꯪ ꯀꯩꯅꯣ ꯇꯧꯖꯔꯣ
ꯑꯃꯨꯛ ꯌꯦꯡꯂꯡꯨꯔꯒ ꯊꯝꯃꯒꯦ